ꯍꯜꯂꯣ ꯍꯜꯂꯣ ꯇꯥꯕꯣ ꯍꯜꯂꯣ ꯅꯪ ꯀꯣꯟ ꯇꯥꯗꯦꯅꯦ
ꯍꯦꯜꯂꯣ
ꯑꯥ ꯇꯥꯔꯦ ꯇꯥꯔꯦ
ꯇꯥꯕ꯭ꯔꯥ
ꯇꯥꯔꯦ ꯇꯥꯔꯦ
ꯑꯣ
ꯍꯥꯏ ꯑꯍꯥꯟꯕꯗ ꯇꯥꯗꯕ
ꯑꯣ ꯑꯩꯁꯨ ꯇꯥꯗꯕ ꯅꯦꯠꯋꯥꯛꯅ
ꯑꯣ ꯅꯦꯝꯃꯛꯅ ꯑꯣꯏꯣꯏꯔꯝꯃꯅꯤꯦ ꯑꯗꯨꯗꯤ
ꯑꯩꯒꯤꯅꯦꯕꯣꯅꯅꯦ ꯑꯩꯗꯣ ꯅꯨꯡꯉꯥꯏꯇꯕ ꯑꯩꯒꯤꯅꯦꯕꯣ ꯇꯣ ꯁꯤꯗ
ꯆꯥꯛ ꯆꯥꯔꯕꯣ
ꯆꯥꯗ꯭ꯔꯤꯛ
ꯏꯁ ꯊꯦꯡꯉꯤꯍꯦ
ꯑꯩ ꯆꯥꯔꯣꯏ
ꯍꯥ
ꯑꯩ ꯆꯥꯔꯣꯏꯗꯧꯕꯒꯤꯅꯦꯕ
ꯑꯣ ꯀꯩ ꯆꯥꯒꯦ
ꯎꯝ ꯑꯩꯗꯣ ꯉꯁꯥꯏꯗꯣ ꯃꯦꯒꯤ ꯊꯣꯛꯉꯔ ꯆꯥꯈ꯭ꯔꯕꯩ ꯑꯗꯨꯒꯤ ꯆꯥꯛ ꯂꯥꯝꯗꯕ
ꯑꯣ
ꯅꯪꯗꯤꯞ
ꯑꯩꯁꯦ ꯑꯁ ꯆꯥꯛ ꯆꯥꯗꯗꯤ ꯊꯤꯡꯕ ꯈꯔ ꯋꯥꯒꯅꯤ ꯑꯗꯨ ꯑꯌꯨꯛꯀꯤ ꯑꯣꯏꯅ ꯆꯥꯕꯅꯤ
ꯑꯣ ꯑꯣꯁ ꯀ꯭ꯔꯤ ꯃꯊꯦꯜ ꯆꯥꯐ꯭ꯔ
ꯃꯊꯦꯜꯁꯦ ꯉꯁꯥꯏ ꯑꯌꯨꯛ ꯃꯇ꯭ꯔꯒ ꯀꯩꯅꯣ ꯑꯣꯛꯁꯥ ꯑꯌꯥꯏꯕꯗꯣ
ꯎꯝ ꯍꯥꯎꯋꯤꯅꯦ ꯅꯪꯗꯤ
ꯈꯪꯗꯦꯗ ꯏꯟꯖꯥꯡ ꯊꯣꯡꯅꯕꯁꯨ ꯂꯩꯇꯦ
ꯑꯣ ꯎꯝ ꯅꯪ ꯋꯥꯜ ꯀꯞ ꯌꯦꯡꯔꯣꯏꯗ꯭ꯔꯣ
ꯋꯥꯜ ꯀꯞꯁꯦ ꯈꯪꯗꯦ ꯑꯩꯗꯤ ꯌꯦꯡ ꯌꯦꯡꯅꯤꯡ ꯌꯦꯡꯅꯤꯡꯉꯗꯤ ꯌꯦꯡꯕ ꯈꯪꯗꯦꯗ
ꯍꯨꯝ
ꯉꯁꯤꯒꯤ ꯌꯥꯝꯅ ꯀꯩꯅꯣ ꯇꯧꯕꯗꯤ ꯃꯥꯟꯗꯦꯗ
ꯑꯗꯣꯡ
ꯑ
ꯎꯝ
ꯌꯦꯡꯒꯗ꯭ꯔꯣ ꯅꯪꯗꯤ
ꯌꯦꯡꯉꯣꯏꯗ ꯉꯁꯤꯒꯤ ꯇꯤꯝ ꯑꯩꯒꯤ ꯇꯤꯝ ꯅꯠꯇꯕꯅꯤꯅ
ꯎꯝ ꯀꯩꯅꯣꯗꯤ ꯂꯩꯌꯦꯗꯅꯥ ꯀꯩ ꯍꯥꯏꯕ ꯐ꯭ꯔꯥꯟꯁ
ꯑꫭ ꯐ꯭ꯔꯥꯟꯁꯄꯨꯗꯤ ꯈꯔꯟ ꯌꯦꯡꯕꯗꯤ ꯌꯥꯏ ꯕꯠ ꯍꯧꯖꯤꯛ ꯏꯪꯂꯦꯟꯅꯤꯅꯥ
ꯍꫭꯏ ꯑꫭꯏꯔꯝꯃꯅꯤ ꯏꯪꯂ°ꯟꯒꯥ ꯑꯥ ꯏꯪꯂ°ꯟꯒꯥ ꯗꯤꯌꯥꯀꯣꯡꯒꯣ
ꯉꯁꯤꯒꯤꯁꯦ ꯑꯥ ꯉꯁꯤꯒꯤ ꯉꯁꯤꯒꯤꯗꯤ ꯌꯥꯝꯅ ꯐꯖꯔꯣꯏꯗꯥ
ꯑꫭ
ꯍꯌꯦꯡꯗꯤ ꯈꯔ ꯅꯨꯡꯉꯥꯏꯒꯅꯤ ꯏꯁꯄꯦꯟꯁꯨ ꯂꯩꯌꯦ ꯄꯣꯔꯇꯨꯒꯜꯁꯨ ꯂꯩꯌꯦ
ꯅꯣꯡ ꯄꯣꯔꯇꯨꯒꯜ ꯐ°ꯟꯔꯥ
ꯅꯠꯇꯦꯗꯥ ꯐꯦꯟꯁ ꯂꯩꯇꯦ ꯑꯩꯒꯤ ꯃꯤ ꯀꯅꯥꯒꯤꯁꯨ ꯐ°ꯟ ꯅꯠꯇ° ꯑꯩꯗꯤ
ꯑꯣ ꯐꯦꯟ ꯅꯠꯇꯦ ꯑꯗꯨꯝ ꯌꯦꯡꯏꯕ ꯑꯣ ꯑꯣ
ꯎꯝ
ꯑꯩꯗꯤ ꯄꯣꯔꯇꯨꯒꯜ ꯐꯦꯟ ꯃꯥꯜꯂꯨꯔꯦ
ꯅꯪꯂꯤ ꯀꯅꯥꯔꯥ ꯑꯔꯖꯦꯟꯇꯤꯟꯅ ꯑꯣꯏꯔꯝꯃꯅꯤ ꯅꯪꯗꯤ
ꯑꯁ ꯀꯃꯥꯏꯅ ꯈꯪꯕ꯭ꯔꯥ
ꯁꯨꯝ ꯍꯥꯏꯕꯅꯤꯗ ꯆꯨꯝꯕꯔꫭ
ꯍꯣꯏ ꯑꯔꯖꯦꯟꯇꯤꯅꯥ ꯐꯦꯟꯅ‌ꯦ ꯎꯝꯝ ꯀꯔꯤ ꯇꯧꯔꯝꯕ꯭ꯔꯣ?
ꯍꯧꯖꯤꯛꯇꯤ ꯍꯤꯞꯄꯒꯥ ꯂꯩꯥꯛꯌꯦꯗꯥ꯫
ꯑꫭ.... ꯍꯥ ꯍꯝ ꯎꯝꯝ ꯀꯔꯤ ꯋꯥꯔꯤ ꯂꯤꯁꯥ
ꯋꯥꯔꯤ ꯂꯩ ꯋꯥꯔꯤ ꯂꯩꯇ꯭ꯔꯕꫭ꯫
ꯋꯥꯔꯤ ꯔꯤꯅꯤꯉꯥꯏ ꯈꯪꯗꯕꯥ ꯎꯝ ꯎꯝꯝ
ꯉꯁꯤꯗꯤ ꯀꯥꯏꯗ ꯆꯠꯀꯦ?
ꯍꯠꯁ ꯑꯩꯗꯤ ꯇꯨꯝꯃꯦꯗꯥ ꯅꯨꯡꯊꯤꯟ ꯆꯨꯞꯄ
ꯐꯩꯅ° ꯑꯗꯨꯗꯤ
ꯍꯣꯁꯇꯦꯜꯗꯥ ꯂꯩꯕ ꯑꯗꯨꯒꯤꯅꯤ
ꯑꯥꯑ
ꯇꯪꯗꯤ
ꯑꯩꯁꯨ ꯌꯨꯝ ꯂꯩꯌꯗꯥ ꯆꯠꯊꯣꯛꯇꯦ꯫
ꯌꯨꯝꯗꯥ ꯂꯩꯔꯕꯨꯗꯤ ꯊꯕꯛ ꯈ꯭ꯔꯥ ꯇꯧꯒꯗꯧꯕꯥ ꯍꯣꯁꯇ‌ꯦꯜꯗꯗꯤ ꯊꯕꯛ ꯁꯨ ꯂꯩꯕꯥ ꯅꯠꯇꯦ
ꯑꯝ
ꯅꯪ ꯀꯣꯂꯦꯖ ꯇꯝꯃꯤꯕ꯭ꯔꯣ ꯀꯔꯤ ꯇꯧꯔꯤꯕꯅꫭ?
ꯑꯩꯁꯦ ꯀꯩꯝ ꯇꯧꯗꯦꯗꯥ ꯁꯨꯝꯝ ꯂꯩꯕꯅꯤꯗꯥ꯫
ꯑꫭ ꯑꯗꯨꯝ ꯂꯩꯕꯥ
ꯑꯝꯝ
ꯍꯥ
ꯅꯨꯡꯊꯤꯜ ꯆꯨꯞꯄꯥ ꯇꯨꯝꯕꯅꯤꯅꯥ ꯋꯥꯔꯝꯃꯅꯤ ꯍꯥ
ꯍꫭꯏ ꯋꯥꯌ° ꯍꯥꯏꯕ ꯌꯥꯗꯕꯥ ꯋꯥꯃꯛꯇꯥ
ꯎꯝꯝ ꯍꯝꯝ
ꯑꯃꯥ ꯋꯥꯃꯇꯡ ꯍꯥꯏꯕ ꯌꯥꯗꯦꯕꯥ ꯑ
ꯍꯣꯏ ꯌꯥꯗꯦ
ꯑꯩꯅ ꯍꯪꯅꯤꯡ ꯍꯣꯏ ꯑꯩꯅ ꯍꯪꯅꯤꯡ ꯑꯩꯅ ꯍꯪꯅꯤꯡꯕꯗ ꯌꯥꯗꯕꯅꯤꯅ ꯀꯩꯗꯧꯅꯤ
ꯆꯥꯛ ꯆꯥꯔꯕ꯭ꯔꯥ ꯇꯨꯝꯃꯕ ꯀꯃꯥꯏꯅ ꯇꯧꯔꯤ ꯌꯥꯏꯕ ꯀꯩꯅ‌ꫭ
ꯁꯥꯏ ꯑꯗꯨ ꯈꯛꯇꯅꯤ ꯑꯗꯨ ꯀꯔꯤ ꯌꯥꯁꯨ ꯌꯥꯗꯅ
ꯎꯝ
ꯎꯝ
ꯑꯗꯨꯒ ꯍꯌꯦꯡꯗꯤ ꯀꯀꯥꯏ ꯆꯠꯀꯅꯤ
ꯍ‌ꯦ ꯍꯌꯦꯡꯁꯦ ꯀꯔꯤ ꯅꯨꯃꯤꯠ꯭ꯔꯥ
ꯍꯌꯦꯡꯁꯤ ꯊꯔꯁ ꯗꯦ
ꯑꯁ ꯆꯊꯣꯛ ꯆꯠꯊꯣꯛꯅꯤꯡꯉꯥꯏ ꯂꯩꯇꯦꯅ‌ꯦ
ꯉꯔꯥꯡ ꯅꯠꯇ꯭ꯔꯣ ꯃꯟꯗ‌ꯦꯁ‌ꯦ ꯌꯥꯝ ꯊꯨꯏꯍ‌ꯦ
ꯌꯥꯝ ꯊꯣꯛꯑꯦꯀꯣ ꯑꯩꯁꯨ ꯃꯟꯗꯦꯔ ꯈꯜꯂꯒ ꯑꯣꯏꯔꯝꯗ‌ꯦ
ꯀꯩꯝ ꯆꯠꯂꯣꯏ ꯍꯌꯦꯡꯁꯨ
ꯎꯝ ꯇꯣ ꯂꯩꯅꯤ
ꯑꯁ ꯑꯗꯨꯗꯤ ꯉꯁꯤꯗꯤ ꯇꯨꯝꯃꯔꯣꯏ ꯅꯪ꯫
ꯍꯣꯏ ꯑꯩꯗꯤ ꯅꯨꯡꯁꯤꯡꯆꯨꯞꯄ ꯇꯨꯝꯒꯅꯤ꯫ ꯄꯨꯡ ꯃꯉꯥꯒꯨꯝꯕ ꯃꯤꯅ ꯍꯧꯒꯠꯅꯕ ꯀꯥꯟꯗ ꯇꯨꯝꯒꯅꯤ ꯑꯅ ꯕꯦꯔꯥꯅꯤ꯫
ꯑꯣ ꯕꯦꯔꯥꯅꯤꯍꯦ ꯑꯗꯨꯗꯤ꯫
ꯎꯝ ꯌꯝ ꯕꯦꯔꯥꯅꯤ ꯌꯨꯝꯗ ꯂꯩꯕꯨ ꯂꯩꯔꯗꯤ ꯈꯔ ꯇꯥꯏꯃꯤꯡꯗꯨ ꯁꯤꯠ ꯌꯥꯏꯕ ꯑꯗꯨꯁꯨ ꯂꯩꯕꯤꯒꯤ ꯀꯣꯛꯣꯟ ꯆꯥꯏ꯫
ꯑꯥ ꯀꯩ ꯊꯕꯛ ꯇꯧꯒꯦ ꯈꯜꯂꯤꯕꯣꯅ
ꯑꯦ ꯐꯪꯗꯕꯒꯤ ꯁꯤ ꯇꯧꯕꯁꯤ ꯑꯪ ꯐꯪꯗꯕꯒꯤ꯫ ꯐꯪꯗꯔꯤꯗ꯫
ꯐꯪꯕ ꯇꯧꯒꯅꯤ ꯍꯥꯏ
ꯍꯣꯏ ꯍꯣꯏ꯫
ꯋꯔꯦꯗ ꯍꯤꯡꯕꯁꯦ꯫
ꯈꯔꯤꯒꯤ ꯍꯝ
ꯂꯩꯕꯕꯁꯤꯅ ꯇꯝꯂꯅꯕ
ꯎꯝ ꯑꯗꯨꯅꯦ ꯑꯩꯁꯨ ꯄꯨꯟꯁꯤꯁꯦ ꯗ꯭ꯔꯃꯥ ꯂꯩꯇꯕꯒꯤ ꯅꯨꯡꯉꯥꯏꯇꯦ ꯁꯨꯃꯥꯏꯅ ꯇꯧꯁꯦ꯫
ꯗ꯭ꯔꯃꯥ ꯈꯔ ꯇꯧꯅꯤꯡꯕꯅꯪ꯫
ꯍꯣꯏꯗ ꯗ꯭ꯔꯃꯥ ꯈꯔ ꯊꯣꯛꯑꯗꯤ ꯅꯨꯡꯉꯥꯏꯅ ꯍꯤꯡꯕ꯫ ꯍꯥꯟꯅꯗꯤ ꯀꯣꯔꯣꯅꯥ ꯋꯥꯏꯔꯁꯅꯤꯅ ꯍꯧꯖꯤꯛꯇꯤ ꯅꯍꯥꯟꯋꯥ ꯍꯟ ꯍꯟꯇ ꯚꯥꯏꯔꯁ ꯂꯥꯛꯄ ꯀꯥꯟꯗꯁꯨ ꯍꯔꯥꯎꯕ ꯁꯥꯕꯅꯦ ꯏꯟꯗꯤꯌꯥ ꯌꯥꯎꯗꯕꯗꯨꯕꯨ꯫ ꯁꯥꯎꯅꯤꯡꯏ
ꯍꯥꯥ ꯍꯥ ꯈꯔ ꯃꯥꯗꯤ ꯌꯧꯋꯤ ꯍꯥꯏꯕ ꯅꯠꯇ꯭ꯔꯣ꯫
ꯈꯔ ꯌꯧꯈ꯭ꯔꯦ ꯑꯗꯨꯒ ꯀꯗꯥꯏ ꯃꯥꯡꯈ꯭ꯔꯕꯣ ꯈꯪꯗꯦ꯫
ꯂꯥꯟꯅ ꯇꯔꯥꯝꯃꯅꯤ꯫
ꯑꯩꯅꯗꯤ ꯁꯤꯗ ꯂꯣꯛꯗꯥꯎꯟ ꯇꯧꯔꯤꯅꯤꯅ ꯍꯔꯥꯎꯕ ꯁꯥꯔ ꯎꯝ
ꯅꯨꯡꯥꯏꯊꯣꯛꯎ꯫
ꯅꯨꯡꯉꯥꯏꯊꯣꯛꯈꯤꯗꯧꯕꯁꯨ ꯄꯩꯁꯥꯅꯤꯗꯅ꯫
ꯆꯨꯝꯗꯕ꯭ꯔꯥ
ꯆꯨꯝꯃꯦ ꯆꯨꯝꯃꯦ ꯑꯗꯨ ꯑꯣꯏꯔꯁꯨ ꯅꯪ ꯉꯥꯁꯤ ꯇꯨꯝꯃꯥꯔꯣꯏꯕ꯫
ꯇꯨꯝꯃꯥꯔꯣꯏ꯫ ꯍꯣꯔꯦꯟ ꯀꯣꯟꯅꯕꯨꯗꯤ ꯒꯦꯝꯗꯤ ꯁꯥꯟꯅꯒꯅꯤꯗꯥ ꯍꯧꯖꯤꯛ ꯍꯧꯖꯤꯛꯀꯤꯗꯤ꯫
ꯀꯔꯝꯕ ꯒꯦꯝ ꯁꯟꯅꯒꯦ꯫
ꯑꯦꯝ ꯑꯦꯜ꯫
ꯊꯤ ꯅꯩꯔꯝꯃꯥꯅꯤꯀꯣ ꯑꯗꯨꯗꯤ
ꯀꯔꯤ
ꯊꯤ ꯇꯧꯔꯝꯃꯥꯅꯦꯕ꯫
ꯍꯦ ꯖꯁ ꯇꯥꯏꯝ ꯄꯥꯁ ꯀꯤ ꯁꯥꯅꯕꯅꯤꯍꯦ꯫
ꯍꯧꯖꯤꯀꯥꯟꯗꯤ ꯔꯦꯡ ꯍꯪꯒꯅꯨꯗꯥ ꯑꯩ ꯏ ꯀꯥꯔꯥ ꯂꯩꯕꯅꯦ꯫
ꯁꯥꯎꯗꯤ ꯁꯥꯎꯅꯤꯡꯉꯤ ꯑꯩꯗꯣ꯫
ꯎꯝ ꯂꯦꯖꯟ ꯂꯦꯖꯟ ꯀꯥꯈ꯭ꯔꯕꯅꯦꯕ ꯑꯗꯨꯁꯨ ꯋꯥꯅ ꯀꯥꯖꯕꯅꯦꯕ ꯑꯗꯨꯒꯥ ꯁꯤꯖꯟ ꯆꯦꯟꯁ ꯇꯧꯈ꯭ꯔꯦ ꯑꯗꯨꯒꯥ ꯃꯈꯥ ꯀꯨꯝꯈ꯭ꯔꯦ ꯒ꯭ꯔꯥꯟ ꯃꯥꯁꯇꯔ ꯐꯣꯔ ꯑꯗꯨꯒꯥ ꯑꯩꯗꯣ ꯑꯥ ꯐ꯭ꯥꯔꯁ ꯁꯥꯟꯅꯕ ꯀꯥꯟꯗꯥꯗꯤ ꯉꯝꯕꯅꯦꯕ ꯑꯗꯨꯝ ꯑꯦꯟ ꯑꯥ ꯒ꯭ꯔꯥꯟ ꯃꯥꯁꯇꯔ ꯊ꯭ꯔꯤ ꯍꯦꯛ ꯌꯧꯕ ꯑꯗꯨꯗꯥꯒꯤꯗꯤ ꯗꯤꯐꯤꯠ ꯆꯥꯔꯛꯄꯗꯣ ꯇ꯭ꯋꯦꯟꯇꯤ ꯇꯤꯐꯤꯠ ꯏꯁꯇ꯭ꯔꯤꯠꯅꯦ ꯈꯜꯂꯣꯗꯣ
ꯑꯥ
ꯑꯗꯨꯗꯥꯒꯤꯗꯤ ꯃꯥꯁꯇꯔ ꯌꯧꯒ꯭ꯔꯦꯗꯣ ꯒꯔꯥꯟ ꯃꯥꯁꯇꯔꯗꯥꯒꯤ
ꯑꯥ
ꯁꯥꯎꯅꯤꯡꯉꯤ ꯇꯤꯝꯃꯦꯠ ꯈꯣꯏꯅꯦꯅ ꯃꯁꯛꯁꯤꯡꯗꯨꯒꯥ